ꯇꯣ ꯇꯥꯗ꯭ꯔꯣ ꯇꯥꯏ ꯇꯥꯏ
ꯁꯨꯃꯥꯏ ꯁꯥꯟꯅꯔꯨꯔꯥ ꯅꯪ ꯍꯧꯖꯤꯛ ꯐꯣꯟ ꯂꯥꯛꯄ꯭ꯔꯥꯕ
ꯐꯣꯟ ꯐꯣꯟ ꯂꯥꯛꯄꯔꯥꯗꯤ
ꯀꯅꯥꯅꯣ ꯀꯣꯜ ꯇꯧꯔꯦ ꯏꯕꯨꯡꯉꯣ
ꯀꯅꯥꯅꯣ
ꯄꯤꯅꯥꯎꯅꯦ
ꯇꯧꯁꯜꯂꯛꯑꯕ ꯑꯗꯨ ꯑꯩꯅ ꯍꯥꯏꯕꯤꯅꯦ ꯍꯥꯟꯅ ꯀꯣꯟꯗ ꯇꯧꯔꯣ ꯑꯗꯨꯒ ꯇꯧꯔꯛꯀꯦꯅ ꯍꯥꯏꯌꯣ ꯍꯥꯏꯕꯅꯦꯕ ꯑꯩꯅ ꯑꯗꯨ ꯃꯥ ꯇꯥꯛꯁ ꯃꯥꯡꯖꯔꯗꯝꯅꯤ ꯄꯥꯏꯗꯔ꯭ ꯗꯤ
ꯎꯝ ꯃꯥ ꯐꯣꯟ ꯇꯧꯁꯤꯜ ꯀꯣꯜ ꯑꯣꯏꯅ ꯇꯧꯔꯛꯏꯅꯦꯕ ꯆꯨꯝꯅ ꯅꯣꯔꯃꯦꯜ ꯀꯣꯜꯗ
ꯑꯗꯨꯗ ꯑꯩꯅ ꯀꯛꯊꯠꯈꯔꯦ
ꯑꯣ ꯍ ꯄꯥꯏꯕ ꯌꯥꯗꯕ꯭ꯔꯥ
ꯎꯝ ꯑꯗꯨ ꯅꯪꯉꯣꯟꯗ ꯑꯩꯅ ꯉꯁꯥꯏ ꯅꯪ ꯁꯤ ꯂꯩꯉꯩꯅ ꯀꯣꯜ ꯑꯃ ꯇꯧꯋꯦꯕꯀꯣ
ꯑꯥ
ꯑꯗꯨꯗꯣ ꯖꯦꯔꯣ ꯂꯩꯖꯥꯠꯅꯤ
ꯖꯦꯔꯣ ꯖꯦꯔꯣ ꯋꯥꯔ ꯑꯗꯨꯅꯦ ꯃꯥ ꯃꯥꯡꯖꯔꯒ
ꯆꯠꯂꯦ ꯃꯥꯀꯣ
ꯑꯣ ꯀꯅꯥꯗ꯭ꯔꯦꯕ꯫
ꯀꯥꯟꯅꯗ꯭ꯔꯦ ꯆꯍꯤ ꯑꯃꯗꯤ ꯊꯥꯒ ꯃꯔꯤ ꯂꯩꯅꯕ ꯋꯥꯍꯪ ꯄꯥꯎꯈꯨꯝꯁꯤꯡ ꯌꯦꯡꯉꯨꯀꯣ ꯍꯨꯝ꯫
ꯎꯝ꯫
ꯍꯧꯖꯤꯛ ꯆꯠꯂꯤꯕꯁꯤ ꯀꯔꯤ ꯊꯥꯅꯣ ꯁꯤ ꯈꯪꯗꯕ ꯌꯥꯗꯦ꯫
ꯍꯧꯖꯤꯛ ꯆꯠꯂꯤꯕꯁꯤ ꯖꯨꯂꯥꯏ ꯊꯥ ꯑꯅꯤ ꯂꯩꯔꯦꯀꯣ꯫
ꯖꯨꯂꯥꯏ ꯅꯠꯇꯦꯍꯦ ꯃꯩꯇꯩꯂꯣꯟꯗ꯫ ꯎꯝ ꯍꯣꯏ ꯖꯨꯂꯥꯏ ꯖꯨꯂꯥꯏꯅꯦꯕꯀꯣ ꯃꯩꯇꯩ ꯏꯪꯂꯤꯁꯇꯕꯨꯗꯤ꯫ ꯃꯩꯇꯩꯂꯣꯟꯗꯗꯤ ꯏꯤꯡꯉꯥ ꯊꯥꯅꯦꯕ ꯊꯥ ꯎꯝ ꯊꯥ ꯑꯃꯗ ꯆꯌꯣꯜ ꯀꯌꯥ ꯂꯩꯕꯒꯦ꯫
ꯊꯥ ꯑꯃꯗ ꯆꯌꯣꯜ ꯃꯔꯤ ꯂꯩ꯫
ꯎꯝ ꯌꯥꯔꯦ꯫ ꯆꯌꯣꯜ ꯃꯔꯤꯒ ꯅꯨꯃꯤꯠ ꯈꯔꯅꯤ ꯂꯩ ꯍꯥꯏꯗꯣꯏꯕ꯫
ꯎꯝ꯫
ꯑꯗꯨꯒ ꯆꯍꯤ ꯑꯃꯗ ꯆꯌꯣꯜ ꯀꯌꯥ ꯂꯩꯕꯒꯦ ꯍꯥꯏꯕ꯫
ꯆꯍꯤ ꯑꯃꯗ꯫
ꯎꯝ꯫ ꯆꯍꯤ ꯑꯃ
ꯑꯗꯨꯗꯤ ꯅꯤꯐꯨꯒ ꯅꯤꯐꯨ ꯅꯤꯄꯥꯥꯟ ꯂꯩꯔꯝꯃꯅꯤ꯫
ꯂꯩꯇꯦ ꯆꯍꯤ ꯑꯃꯗ ꯆꯌꯣꯜ ꯌꯥꯡꯈꯩꯅꯤꯊꯣꯏ ꯂꯩ꯫ ꯑꯗꯨꯒ ꯎꯝ ꯅꯨꯃꯤꯠ ꯑꯃꯗꯤ ꯋꯥꯠꯂꯤ꯫ ꯎꯝ ꯅꯠꯇꯦ꯫ ꯆꯍꯤ ꯑꯃꯗ ꯎꯝ ꯊꯥ ꯑꯃꯗ ꯆꯍꯤ ꯀꯩ ꯂꯩꯇ꯭ꯔꯥ ꯆꯌꯣꯜ ꯃꯔꯤꯒ ꯅꯨꯃꯤꯠ ꯈꯔꯅꯤ ꯂꯩꯇ꯭ꯔꯥ
ꯎꯝ ꯃꯉꯥꯅ ꯁꯥꯕꯁꯨ ꯌꯥꯎꯕꯅꯤ꯫
ꯌꯥꯎꯋꯦ꯫ ꯑꯗꯨꯖꯨ ꯂꯩꯔꯦ ꯑꯗꯨꯒ ꯌꯥꯡꯈꯩꯅꯤꯊꯣꯏ ꯂꯩꯕꯀꯣ
ꯑꯥ꯫
ꯆꯍꯤ ꯑꯃꯗ ꯆꯌꯣꯜꯖꯦ꯫
ꯑꯥ꯫
ꯑꯗꯨꯗ ꯅꯣꯡꯃ ꯋꯥꯠꯄ ꯅꯨꯃꯤꯠ꯫
ꯅꯣꯡ ꯑꯃ꯫
ꯎꯝ꯫
ꯑꯃꯗ ꯅꯨꯃꯤꯠ ꯅꯤꯅꯤꯁꯨ ꯋꯥꯠꯄ ꯌꯥꯎꯕ꯭ꯔꯥ ꯍꯥꯏꯕ꯫
ꯑꯥ꯫
ꯎꯜ ꯋꯥꯠꯄ ꯌꯥꯎꯋꯦꯕ ꯎꯝ꯫ ꯍꯣ ꯃꯉꯥꯅ ꯁꯥꯕꯗꯣ ꯍꯣꯏ꯫ ꯎꯝ ꯂꯤꯞ ꯏꯌꯔ ꯂꯤꯞ ꯏꯌꯔ ꯂꯩꯕ ꯆꯍꯤꯗꯗꯤꯅꯦ
ꯑꯥ꯫
ꯅꯨꯃꯤꯠ ꯅꯤꯅꯤ ꯋꯥꯠꯂꯦꯕ꯫
ꯂꯤꯞ ꯏꯌꯥꯔ
ꯆꯍꯤ ꯑꯃꯗ ꯅꯨꯃꯤꯠ ꯅꯤꯅꯤ ꯋꯥꯠꯄ ꯌꯥꯎꯕ ꯉꯁꯥꯏꯒꯤ ꯆꯍꯤ ꯊ꯭ꯔꯤ ꯊ꯭ꯔꯤ ꯍꯟꯗ꯭ꯔꯦꯠ ꯁꯤꯛꯁꯇꯤ ꯐꯥꯏꯚ ꯆꯍꯨꯝꯒ ꯍꯨꯝꯐꯨ ꯃꯉꯥ ꯂꯩꯕ ꯀꯥꯟꯗꯗꯤ ꯀꯣ
ꯎꯝ
ꯀꯩ ꯈꯛꯇ ꯋꯥꯠꯂꯦꯕ ꯅꯣꯡꯃ ꯈꯛꯇ ꯋꯥꯠꯂꯦꯕ ꯆꯍꯤ ꯑꯃꯗ ꯆꯌꯣꯜꯁꯦ ꯫ ꯆꯌꯣꯜ ꯌꯥꯡꯈꯩꯅꯤꯊꯣꯏ ꯂꯩꯕꯁꯦ ꯅꯣꯡꯃ ꯈꯛꯇ ꯋꯥꯠꯂꯦꯕꯀꯣ ꯫ ꯆꯌꯣꯜ ꯑꯃ ꯆꯩ ꯌꯥꯡꯈꯩ ꯃꯄꯨꯡ ꯐꯥꯒꯗꯕ ꯑꯗꯨꯒ ꯂꯤꯞ ꯏꯌꯥꯔꯗꯤ ꯐꯦꯕꯋꯥꯔꯤꯗ ꯇ꯭ꯋꯦꯟꯇꯤꯑꯦꯠ ꯇ꯭ꯋꯦꯟꯇꯤ ꯅꯥꯏꯅ ꯁꯥꯖꯤꯜꯂꯗ꯭ꯔꯥ ꯑꯗꯨꯅ ꯑꯗꯨꯅ ꯆꯍꯤ ꯑꯃꯗ ꯆꯍꯤ ꯌꯥꯡꯈꯩ ꯆꯌꯣꯜ ꯌꯥꯡꯈꯩꯅꯤꯊꯣꯏꯁꯦ ꯁꯤꯗ ꯑꯃꯨꯛ ꯅꯨꯃꯤꯠ ꯅꯤꯅꯤ ꯋꯥꯠꯂꯦꯕ ꯫
ꯅꯤꯅꯤ
ꯎꯝ ꯆꯍꯤ ꯑꯃꯗ ꯅꯨꯃꯤꯠ ꯀꯌꯥꯅꯤ ꯂꯩꯕꯒꯦ? ꯁꯥꯗꯤ ꯈꯪꯉꯝꯅꯤꯅ ꯫
ꯆꯪ ꯆꯍꯨꯝꯒ ꯍꯨꯝꯐꯨꯒ ꯃꯉꯥ ꯫
ꯑ ꯍꯧꯖꯤꯇꯤ ꯆꯍꯨꯝ ꯍꯨꯝꯐꯨ ꯃꯉꯥꯗꯨ ꯂꯩ ꯆꯍꯤ ꯑꯃꯗ ꯅꯨꯃꯤꯠ ꯆꯍꯨꯝꯒ ꯍꯨꯝꯐꯨꯃꯉꯥꯅꯤ ꯂꯩ ꯍꯥꯏꯗ‌ꯣꯏꯕ ꯫ ꯎꯝ ꯀꯔꯝꯕ ꯊꯥꯗ ꯍꯦꯟꯒꯠꯂꯤꯕ ꯅꯨꯃꯤꯠ ꯑꯁꯤ ꯍꯥꯞꯆꯤꯟꯕꯒꯦ? ꯍꯥꯥ
ꯍꯥꯥ
ꯑꯗꯨ ꯃꯥꯅ ꯍꯥꯏꯁꯦ ꯀꯔꯝꯕ ꯊꯥꯗ ꯍꯦꯟꯒꯠꯂꯤꯕ ꯅꯨꯃꯤꯠ ꯑꯁꯤ ꯍꯥꯞꯆꯤꯟꯕꯒꯦ ꯍꯥꯏꯕ ꯫ ꯑꯗꯨꯗꯤ ꯐꯦꯕꯋꯥꯔꯤ ꯊꯥꯗ ꯫
ꯐ‌ꯦꯕꯋꯥꯔꯤꯅ
ꯎꯝ ꯉꯖꯥꯏ ꯁꯨꯇꯤ ꯎꯝ ꯎꯝ ꯅꯠꯇꯦ ꯁꯨꯇꯤ ꯍꯦꯛꯇꯥ ꯍꯏꯒꯦ ꯇꯧꯋ‌ꯦ ꯫ ꯅꯨꯃꯤꯠ ꯅꯤꯅꯤ ꯋꯥꯠꯇꯔꯥ?
ꯋꯥꯠ
ꯉꯁꯥꯏ ꯅꯣꯡꯃ ꯈꯛꯇ ꯋꯥꯠꯂꯝꯕꯗꯨ ꯅꯨꯃꯤꯠ ꯅꯤꯅꯤ ꯁꯨꯖꯟꯈꯤꯗ ꯑꯗꯨꯒꯤ ꯍꯥꯞꯆꯤꯜꯂꯛꯇ꯭ꯔ ꯑꯃꯃꯨꯛ ꯍꯥꯞꯆꯤꯜꯂꯛꯇꯔꯥ ꯑꯗꯨ ꯀꯩ ꯅꯨꯃꯤꯠꯇ ꯍꯦꯟꯒꯠꯂꯛꯄꯒꯦ ꯁꯤꯅꯦꯕ ꯫ ꯍꯥꯏꯗꯤ ꯐꯦꯕꯋꯥꯔꯤ ꯂꯤꯞ ꯏꯌꯥꯔꯗ ꯇ꯭ꯋꯦꯟꯇꯤ ꯅꯥꯏꯟ ꯑꯣꯏꯕꯗꯣ ꯫
ꯇ‌ꯣꯏꯟ
ꯆꯍꯤ ꯑꯃꯗ ꯊꯥ ꯀꯌꯥ ꯂꯩꯕꯒꯦ?
ꯆꯍꯤ ꯑꯃꯗ ꯊꯥꯏ ꯇꯔꯥꯅꯤꯊ‌ꯣꯏ ꯂꯩ ꯫
ꯎꯝ ꯀꯔꯝꯕꯅ ꯆꯍꯤꯒꯤ ꯑꯍꯥꯟꯕ ꯊꯥꯅꯣ?
ꯖ‌ꯦꯅꯋꯥꯔꯤ
ꯎꯝ ꯖꯅꯨꯋꯥꯔꯤꯅ ꯑꯍꯥꯟꯕ ꯊꯥꯅꯤ ꯑꯦ ꯫ ꯆꯍꯤꯝ ꯀꯔꯝꯕ ꯆꯍꯤꯒꯤ ꯑꯔꯣꯏꯕ ꯊꯥꯅꯣ ꯀꯔꯝꯕꯅ ꯆꯍꯤꯒꯤ ꯑꯔꯣꯏꯕ ꯊꯥꯅꯣ ꯍꯥꯏꯕ ꯫
ꯀꯔꯝꯕ ꯆꯍꯤꯒꯤ
ꯀꯔꯝꯕꯅ ꯎꯝ ꯀꯔꯝ ꯕꯅ ꯆꯍꯤꯒꯤ ꯑꯔꯣꯏꯕ ꯊꯥꯅ‌ꯣ ꯗꯤꯁꯦꯝꯕꯔꯅ ꯆꯍꯤꯒꯤ ꯑꯔꯣꯏꯕ ꯊꯥꯅꯤ ꯎꯝ ꯁꯤꯂꯩꯔ‌ꯦꯀꯣ ꯁꯠꯂ ꯍꯪꯕꯒꯁꯨ ꯇ‌ꯣꯛꯑꯁ‌ꯦ ꯅꯍꯥꯛ ꯆꯍꯤꯒꯤ ꯊꯥꯁꯤꯡꯒꯤ ꯃꯃꯤꯡ ꯍꯥꯏꯕ ꯉꯝꯕ꯭ꯔꯥ?
ꯊꯥꯁꯤꯡꯒꯤ ꯑꯗꯩ ꯍꯣꯏ ꯉꯝꯃꯤ ꯉꯥ ꯏꯉꯦꯟ ꯊꯋꯥꯜ ꯂꯥꯡꯕꯜ ꯃꯦꯔꯥ ꯍꯤꯌꯥꯡꯒꯩ
ꯅꯥꯠꯇꯦꯗꯥ ꯖꯅꯋꯥꯔꯤ ꯐꯦꯕꯋꯥꯔꯤꯗꯣ ꯑꯣꯏꯖꯨ ꯌꯥꯏꯕꯀꯣ
ꯑꯥ
ꯑꯗꯨꯒ ꯀꯩꯗ ꯎꯝ ꯑꯗꯨꯝ ꯍꯥꯏꯕ ꯉꯝ ꯎꯝ ꯖꯅꯋꯥꯔꯤꯗ ꯃꯩꯇꯩꯒꯤ ꯊꯥꯖꯦ ꯀꯔꯤ ꯑꯣꯏ ꯋꯥꯛꯆꯤꯡ ꯑꯣꯏꯕ
ꯋꯥꯛꯆꯤꯡ
ꯎꯝ ꯐꯦꯕꯋꯥꯔꯤꯗꯅ ꯐꯥꯏꯔꯦꯟ ꯗꯨ ꯐꯥꯏꯔꯦꯟꯗ ꯄꯣꯛꯑꯦ ꯈꯪꯉꯣ ꯐꯦꯕꯋꯥꯔꯤꯗ ꯄꯣꯛꯑꯗꯤ
ꯐꯥꯏꯔꯦꯟ ꯇꯝꯇꯥ ꯍꯩꯔꯦ
ꯃꯥꯔꯁꯇ ꯌꯥꯎꯁꯪ ꯑꯣꯏꯗ꯭ꯔꯥ ꯂꯝꯗꯥ ꯍꯥꯏꯁꯤ ꯑꯦꯄ꯭ꯔꯤꯜꯗꯅ ꯁꯖꯤꯕꯨ ꯑꯗꯩ ꯆꯩꯔꯥꯎꯕ ꯂꯥꯛ ꯃꯇꯝꯗꯣ ꯑꯦꯄ꯭ꯔꯤꯜꯗ ꯑꯗꯨ ꯁꯖꯤꯕꯨꯅꯦ ꯃꯦꯗ ꯀꯥꯂꯦꯟ ꯍꯧꯖꯤꯛꯁꯦ ꯖꯨꯟ ꯅꯠꯇ꯭ꯔꯥ ꯖꯨꯟ ꯖꯨꯂꯥꯏ ꯅꯠꯇ꯭ꯔꯥ ꯏꯪ ꯉꯥꯅꯦ ꯍꯧꯖꯤꯛꯁꯦ ꯏ ꯉꯥ ꯏꯉꯦꯅꯦꯕ ꯏꯉꯥ ꯏꯉꯦꯟꯗ ꯅꯣꯡ ꯆꯨꯕ ꯃꯇꯝ ꯍꯥꯏꯖꯦ ꯖꯨꯂꯥꯏ ꯖꯨꯂꯥꯏꯗ ꯏꯉꯦꯟ ꯆꯪꯉꯛꯑꯅꯤ ꯍꯨꯖꯤꯛ ꯑꯥꯒꯁꯇ ꯊꯥꯋꯥꯟ ꯁꯦꯞꯇꯦꯝꯕꯔꯗ ꯂꯥꯡꯕꯟ ꯑꯣꯛꯇꯣꯕꯔꯗ ꯃꯦꯔꯥ ꯅꯣꯕꯦꯝꯕꯔꯗ ꯍꯤꯌꯥꯡꯒꯩ ꯍꯤꯌꯥꯡꯒꯩꯗ ꯅꯤꯉꯣꯟ ꯆꯥꯛꯀꯧꯕ ꯅꯕꯦꯝꯕꯔꯗ ꯑꯣꯏꯔꯤꯗꯣ ꯑꯗꯩ ꯗꯤꯁꯦꯝꯕꯔꯗ ꯄꯣꯏꯅꯨ ꯎꯝ
ꯄꯣꯏꯅꯨ ꯂꯧ ꯂꯧꯔꯣꯛ ꯊꯥ
ꯎꯝ ꯂꯧꯔꯣꯛ ꯊꯥꯅꯤ ꯄꯣꯏꯅꯨꯗꯅ ꯁꯤꯗ ꯌꯥꯎꯔꯦꯍꯦ ꯂꯣꯏꯅ
ꯒꯨꯨ ꯒꯨꯂꯨ ꯏꯁꯧ ꯂꯥꯡꯗ꯭ꯔꯕꯣ ꯇꯨꯝꯈ꯭ꯔꯕꯣ
ꯒꯨꯂꯨꯗꯣ ꯑꯃꯨꯛ ꯇꯨꯝꯃꯤ ꯑꯃꯨꯛ ꯍꯧꯒꯠꯂꯤ ꯑꯃꯨꯛ ꯇꯨꯝꯃꯤ ꯑꯃꯨꯛ ꯍꯧꯒꯠꯂꯤ ꯆꯤꯆꯦ ꯍꯧꯖꯤꯛ ꯑꯃꯨꯛ ꯆꯦꯟꯒꯔꯦ
ꯍꯧꯒꯠꯂꯛꯄꯥꯒꯤ
ꯑꯥ
ꯎꯝ ꯏꯁꯧ ꯌꯥꯝ ꯂꯥꯡꯉꯤꯅ
ꯑꯁ ꯍꯥꯏꯖꯧꯖꯅꯨ ꯁꯧꯔꯥꯡꯅꯤ ꯍꯦꯟꯖꯜꯂꯛꯁꯅꯤ
ꯑꯩꯁꯡꯅ ꯉꯁꯥꯏ ꯅꯃꯥ ꯃꯔꯤꯟ ꯇꯝꯕꯤ ꯍꯥꯏꯔꯨꯕꯩ ꯁꯥꯎꯍꯧꯕꯅꯦ
ꯆꯥꯎꯔꯤꯗꯨ ꯌꯦꯡ ꯄꯉꯪꯗ ꯉꯥꯡꯏ ꯒꯌ꯭ꯥꯟ ꯃꯦꯜ ꯑꯃ ꯇꯥꯗꯦ ꯍꯥꯏꯗꯨ ꯄꯉꯥꯡꯗ‌ ꯉꯥꯡꯕꯤꯅꯤ ꯍꯨꯖꯤꯛ ꯒꯤꯌꯥꯟ ꯑꯝ ꯇꯥꯖꯦꯗꯦ
ꯇꯧꯗꯤ ꯇꯧꯕꯖꯥꯅꯤꯒꯣ
ꯎꯝ ꯗꯥꯎꯟ ꯏꯁ ꯕ꯭ꯔꯦꯛꯀꯤꯡ ꯍꯥꯏꯗꯤ ꯀꯩ ꯍꯥꯏꯅꯣ ꯈꯪꯕ꯭ꯔꯥ ꯅꯣꯡꯉꯥꯜꯂꯛꯂꯦ ꯍꯥꯏꯅ
ꯅꯣꯡꯉꯥꯟꯂꯛꯂꯦ
ꯎꯝ ꯗꯥꯎꯟ ꯕ꯭ꯔꯦꯛꯁ ꯍꯥꯏꯒꯅ ꯅꯣꯡꯉꯟꯂꯦ ꯍꯥꯏꯕ ꯗ ꯁꯟ ꯍꯦꯁ ꯔꯥꯏꯖꯟ ꯍꯥꯏꯒꯅ ꯅꯨꯃꯤꯠ ꯊꯣꯛꯂꯦ
ꯇꯨ ꯅꯨꯃꯤꯠꯁꯦ ꯀꯗꯣꯝꯗꯒꯤ ꯊꯣꯛꯂꯛꯏ ꯍꯥꯏꯔꯗꯤ ꯅꯣꯡꯄꯣꯛ ꯅꯣꯡꯄꯣꯛꯂꯣꯝꯗꯒꯤ ꯊꯣꯛꯂꯛꯏ
ꯢ ꯎꯝ ꯑꯗꯨꯒ ꯅꯨꯃꯤꯠ ꯅꯨꯡꯗꯥꯡ ꯋꯥꯏꯔꯝꯗ ꯇꯥꯏ ꯅꯨꯃꯤꯠ ꯇꯥꯔꯦ ꯍꯥꯏꯗꯤ ꯅꯨꯃꯤꯗꯥꯡ ꯅꯥꯏꯠ ꯍꯦꯖ ꯐꯣꯜꯟ ꯍꯥꯏꯗꯨ ꯍꯥꯏꯇꯥꯔꯗꯤ ꯑꯍꯤꯡ ꯑꯣꯏꯔꯦ ꯍꯥꯏꯅꯦꯕ
ꯑꯥ
ꯅꯥꯏꯠ ꯑꯦꯁ ꯐꯣꯜꯂꯟ ꯅꯥꯏꯗꯤ ꯑꯍꯤꯡ ꯑꯣꯏꯔꯦ ꯇꯥꯏꯝ ꯏꯁ ꯇꯥꯏꯝ ꯑꯣꯚꯔ ꯍꯥꯏ ꯇꯥꯏꯝ ꯏꯁ ꯑꯣꯚꯔ ꯍꯥꯏ ꯃꯇꯝ ꯂꯣꯏꯔꯦ ꯎꯝ ꯅꯥꯎ ꯏꯠꯁ ꯑꯦ ꯇꯥꯏꯝ ꯇꯨ ꯒꯣ ꯕꯦꯛ ꯍꯥꯏꯔꯒꯅ ꯍꯧꯖꯤꯛ ꯍꯟꯕ ꯃꯇꯝ ꯑꯣꯏꯔꯦ ꯍꯥꯏꯕ
ꯎꯝ
ꯌꯥꯝ ꯊꯤꯖꯤꯜꯂꯨꯔꯗꯤ ꯃꯩꯇꯩ ꯂꯣꯟꯁꯤ ꯊꯥꯏꯅꯒꯤ ꯂꯣꯜꯗꯑ ꯀꯣ ꯉꯥꯟꯅꯔꯗꯤ
ꯆꯦꯡꯂꯧ ꯏꯕꯨꯡꯉꯣ ꯁꯛꯍꯦꯟꯕ ꯍꯥꯏꯔ
ꯌꯥꯝ ꯅꯣꯛꯅꯤꯡꯅꯤ
ꯂꯣꯟꯒꯗꯕꯅꯦ ꯑꯁꯦꯡꯕꯩꯗꯤꯉꯣ ꯂꯣꯟꯒꯗꯕꯅꯦ ꯑꯈꯣꯏ ꯍꯩꯇ꯭ꯔꯤꯅꯦ ꯑꯗꯣ ꯍꯩꯒꯇꯕꯅꯦ
ꯁꯥꯇꯤꯗꯥꯏꯒꯣꯁꯥꯏ ꯂꯥꯛꯈꯤꯕꯗꯩ ꯄꯨꯡꯂꯣꯏ ꯍꯦꯛ ꯂꯣꯏ
ꯍꯩ ꯄꯟꯕ ꯑꯗꯨꯒꯨꯝꯕ ꯌꯥꯝ ꯄꯟꯕ ꯌꯥꯗꯦꯗ ꯌꯥꯗꯦꯌꯦ ꯔꯤꯖꯦꯛ ꯆꯠꯂꯦꯌꯦ ꯀꯛꯊꯠꯂꯦꯌꯦ ꯋꯥꯉꯥꯡꯂꯣꯏ ꯑꯅꯤ ꯇꯥꯟꯅꯗ꯭ꯔꯦ ꯀ ꯍꯥꯏꯕꯗ ꯋꯥꯡꯂꯥꯏ ꯋꯥꯡ ꯋꯥꯡ ꯋꯥ ꯉꯥꯡꯂꯣꯏ ꯑꯅꯤ ꯋꯥ ꯉꯥꯡꯅꯗ꯭ꯔꯦ ꯀ ꯇꯧꯏꯗꯣ
ꯑꯗ ꯏꯔꯤꯔꯣ ꯍꯥꯢꯖꯦ
ꯎꯝ ꯊꯥꯔꯛꯑꯦ ꯑꯩꯒꯤ ꯔꯤꯖꯦꯛ ꯑꯃ ꯆꯠꯂꯦꯕꯀꯣ ꯑꯗꯨꯗꯅꯦ ꯋꯥ ꯉꯥꯡ ꯂꯣꯏ ꯑꯅꯤ ꯋꯥ ꯉꯥꯡꯅꯗ꯭ꯔꯦ ꯆꯦ ꯄꯦꯅꯥꯎꯒ ꯁꯥꯟꯅꯕ ꯑꯣꯏꯔꯝꯒꯅꯤ ꯇꯥꯅꯗꯕꯒꯤ
ꯑꯣ ꯏꯆꯦꯕꯤꯅꯥꯎ ꯄꯪꯉꯤ ꯌꯥꯝꯅ
ꯃꯥꯏ ꯐꯩꯔꯦꯡ ꯇꯨꯔꯦꯡ ꯄꯪꯉꯥꯡꯗ ꯉꯥꯡꯉꯤ ꯒ꯭ꯌꯥꯟ ꯃꯦꯟ ꯑꯝ ꯇꯥꯗꯦ
ꯑꯗꯨꯅ ꯃꯥꯏ ꯃꯣꯟꯇꯦꯅ ꯄꯥꯏꯔꯛꯑꯅꯤ ꯑꯗ ꯗꯩꯗꯤ ꯄꯪꯉꯥꯡ ꯉꯥꯡꯅꯤ ꯃꯣꯢ ꯀꯣꯗ꯭ꯔꯣꯡ ꯀꯗ꯭ꯔꯥꯡ ꯀꯣꯗ꯭ꯔꯣꯡ ꯗ꯭ꯔꯣꯡ ꯀꯗ꯭ꯔꯥꯡ ꯒ꯭ꯌꯥꯟ ꯃꯦꯟ ꯑꯝ ꯇꯥꯔꯔꯣꯏ
ꯄꯥꯛ ꯌꯥꯗ꯭ꯔꯦ
ꯃꯇꯝ ꯂꯣꯏ ꯑꯗꯨꯅꯅꯦ
ꯂꯣꯏ
ꯂꯥꯏꯛ ꯄꯥꯎ ꯂꯥꯢꯛ ꯄꯥꯎ ꯊꯝꯃꯒꯦ ꯎꯝ ꯎꯝ
ꯊꯝꯃꯦ ꯊꯝꯃꯦ꯫